ꯍꯜꯂꯣ ꯍꯣꯏ ꯇꯥꯏꯌꯦ ꯍꯣꯏ ꯅꯪ ꯃꯤꯡꯁꯦ ꯇꯣꯉꯥꯟꯅ ꯊꯣꯛꯈ꯭ꯔꯦꯅꯦ
ꯑꯥ
ꯑꯦꯁ ꯑꯥꯏ ꯑꯦꯝꯒꯤ ꯃꯍꯨꯠꯇ ꯃꯌꯥꯏꯒꯤꯗꯣ ꯑꯦꯁ ꯑꯦ ꯑꯦꯝ ꯂꯩꯅꯦ
ꯑ ꯍꯥꯏꯅꯨ ꯍꯥꯏꯅꯨ ꯍꯥꯏꯅꯨ ꯍꯥꯏꯅꯤꯡꯕ꯭ꯔꯣ
ꯑ ꯀ ꯃꯥꯏꯅꯅ ꯀꯃꯥꯏꯅꯅꯣꯧꯕ ꯍꯥꯟꯅꯗꯤ ꯑꯗꯨꯃꯥꯏꯅ ꯇꯧꯔꯝꯗꯦ ꯃꯌꯥꯏꯒꯤ
ꯍꯣꯏ ꯍꯣꯔꯦꯟ ꯍꯥꯏꯕꯤꯒꯦ ꯍꯣꯔꯦꯟ ꯍꯥꯏꯕꯤꯒꯦ ꯀꯣ ꯆꯥꯛ ꯆꯥꯔꯕꯣ
ꯑꯩꯏ ꯆꯔꯦ ꯥꯏ
ꯀꯩ ꯃꯊꯦꯜ ꯆꯥꯒꯦ
ꯉꯁꯤꯗꯤ ꯌꯦꯟ ꯆꯥꯏ
ꯍꯥꯎ ꯃꯆꯥ ꯑꯩꯀ ꯃꯤ ꯃꯆꯥ ꯑꯗꯤ ꯌꯥꯗ ꯏꯀ ꯃꯊꯟꯇ ꯆꯥꯏꯀꯣ ꯑꯩꯕꯨꯁꯨ ꯀꯧꯕꯤꯗꯦꯀꯣ
ꯀꯧꯔꯁꯨ ꯂꯥꯞꯄꯅꯤꯅ ꯂꯥꯛꯄ ꯉꯝꯃꯣꯏꯗꯕ ꯑꯗꯨꯅ ꯀꯧꯈ꯭ꯔꯕꯅꯤ
ꯂꯥꯛꯑꯒꯦ
ꯌꯨꯝ ꯌꯨꯝ ꯃꯐꯝꯗꯤ ꯈꯪꯕ꯭ꯔꯣ
ꯈꯪꯉꯤꯗꯨꯗꯤ
ꯌꯨꯝ ꯌꯨꯝ ꯍꯣꯡꯈ꯭ꯔꯦ
ꯀꯗꯥꯏꯗ
ꯍꯥꯟꯅꯒꯤ ꯂꯩꯐꯝꯗꯨꯗ ꯂꯩꯇ꯭ꯔꯦ
ꯀꯗꯥꯏ ꯍꯣꯡꯉꯒꯦ ꯀꯥꯏ ꯍꯣꯅꯤꯅꯣ
ꯍꯥꯏꯕꯗ ꯈꯪꯒꯗꯔꯅꯦ
ꯈꯪꯅꯕ ꯍꯥꯏꯔꯗꯤ ꯈꯪꯒꯅꯤꯅ꯫
ꯅꯪ ꯑꯃꯐꯥꯎ ꯂꯥꯛꯇꯦ ꯃꯇꯝꯅ‌ꯦꯗꯅ ꯑꯩꯅ꯫ ꯍꯥꯏꯖꯔꯁꯨ ꯈꯪꯒꯗꯧ ꯃꯥꯟꯗ꯭ꯔꯦ꯫
ꯅꯪꯗꯤ ꯉꯁꯤ ꯃꯌꯥꯝ ꯊꯤꯌꯦ ꯀꯃꯥꯏꯅ ꯇꯧꯔꯤꯅꯣ꯫
ꯀꯩꯅꯣ꯫
ꯅꯪ ꯅꯆꯤꯟ ꯌꯥꯝ ꯊꯤꯌꯦ ꯀꯩꯒꯤꯅꯣ꯫
ꯑꯗꯨ ꯅꯠꯇꯦ ꯑꯁꯦꯡꯕ ꯍꯥꯏꯔꯒ꯫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
ꯌꯨꯝ ꯍꯣꯡꯈ꯭ꯔꯦ꯫
ꯃꯤꯝ
ꯎꯝ
ꯍꯧꯖꯤꯛ ꯈꯇꯪꯗꯨꯁꯨ ꯑꯩ ꯎꯕꯗꯣ ꯑꯩ ꯎꯕꯗꯨꯗꯤ
ꯑꯗꯨꯗꯤ ꯅꯍꯥꯟꯒꯤ ꯚꯤꯗꯤꯑꯣꯅꯤ
ꯑꯣ ꯑꯗꯨꯃꯥꯏꯅ ꯑꯣꯏꯕ꯭ꯔꯥ
ꯍꯣꯏ ꯉꯁꯤ ꯅꯪꯅ ꯑꯍꯣꯡꯕꯅꯦ ꯍꯟꯗꯛꯀꯤ ꯂꯩꯐꯝꯁꯨ ꯂꯩꯇ꯭ꯔꯦ
ꯑꯣ ꯅꯪ ꯑꯩꯉꯣꯟꯗꯒꯤ ꯆꯦꯜꯂꯒꯦꯅ ꯆꯦꯂꯤꯔꯕ ꯍꯥꯥ
ꯆꯦꯜꯂꯒꯦ ꯍꯥꯅ ꯆꯦꯜꯂꯕꯅꯤ ꯅꯪ꯫ ꯊꯤꯕ ꯐꯪꯗꯅꯕ ꯃꯐꯝꯁꯨ ꯍꯥꯏꯕꯤꯔꯔꯣꯏꯒꯦ ꯑꯗꯨꯗꯤ꯫
ꯀꯩꯒꯤꯅꯣ ꯌꯥꯝ ꯐꯠꯇꯕ ꯇꯧꯅꯨꯑꯣ꯫ ꯍꯥꯥ꯫
ꯁꯤꯗꯕꯨꯁ ꯑꯁꯤ ꯑꯁꯤ꯫ ꯁꯤꯗꯕꯨ ꯐꯠꯇꯕ ꯐꯕ ꯂꯩꯕ꯭ꯔꯅꯦ ꯌꯨꯝ ꯍꯣꯡꯉꯦ ꯍꯥꯏꯕꯅꯤ꯫ ꯌꯨꯝ ꯍꯣꯡꯉꯦ ꯍꯥꯏꯕꯤꯔꯤꯁꯤꯕꯨ꯫
ꯑꯗꯨ ꯃꯐꯝ ꯇꯥꯛꯄꯤꯗ꯭ꯔꯤꯗꯣ꯫
꯫ ꯅꯣꯡꯃ ꯂꯥꯛꯑꯣꯅꯦ ꯂꯥꯛꯑꯒ ꯈꯪꯒꯗꯕ ꯃꯐꯝꯅ‌ꯦ꯫
ꯑꯣ ꯑꯗꯨꯅ ꯑꯃꯨꯛꯀ ꯈꯪꯉꯣꯏꯁꯨ ꯍꯥꯏ꯫
ꯆꯤꯟꯅ ꯉꯥꯡꯉꯒ ꯈꯪꯉꯣꯏꯗꯕ꯫
ꯑꯣ꯫
ꯍꯩꯅꯧ ꯄꯥꯟꯕꯤ ꯂꯩꯕ ꯃꯅꯥꯛ꯫ ꯇ ꯍꯥꯏꯔꯒ ꯅꯪ ꯈꯪꯒꯗ꯭ꯔꯣ꯫ ꯍꯩꯅꯧ ꯄꯝꯕꯤ ꯀꯗꯥꯏꯂꯩꯒ‌ꯦ꯫
ꯑꯦ ꯍꯩꯅꯧ ꯄꯥꯝꯕꯤ ꯂꯩꯕꯗꯣ꯫
ꯀꯅꯥꯒꯤ ꯍꯩꯅꯧ ꯄꯥꯝꯕꯤꯅꯣ ꯈꯜꯂꯤꯕ꯫
ꯅꯪꯒꯤ ꯁꯨꯝ ꯍꯩꯅꯧ ꯄꯥꯝꯕꯤꯗꯣ ꯑꯩꯒꯤ ꯄꯤꯕꯗꯣ꯫ ꯍꯩꯅꯧꯁꯨ ꯄꯤꯒꯦ ꯍꯥꯏꯔꯒ ꯄꯤꯗꯦ꯫ ꯍꯦꯟꯅꯧ ꯂꯣꯏꯁꯤꯜꯂꯝꯃꯅꯤ꯫
ꯅꯪ ꯄꯤꯒꯦ ꯍꯥꯏꯕ꯭ꯔꫭ ꯑꯩꯅ꯫
ꯎꯝ꯫
ꯄꯤꯅꯤꯡꯉꯥꯏ ꯂꯩꯇ꯭ꯔꯦꯗ꯫
ꯑꯗꯣ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
ꯍꯥꯏꯈꯤꯕ ꯋꯥꯁꯨ ꯀꯥꯎꯅꯤꯕ꯫
ꯄꯤꯒꯦ ꯄꯤꯗ꯭ꯔꯤꯉꯩꯗ ꯂꯣꯏꯁꯤꯟꯈ꯭ꯔꯦ꯫ ꯑꯩꯅ ꯇꯨꯝꯃꯤꯉꯩ ꯇꯨꯝꯂꯤꯉꯩꯗ ꯂꯧ ꯆꯠꯄꯁꯤꯡꯅ ꯍꯦꯛ ꯍꯦꯛꯑꯒ ꯂꯣꯏꯅ ꯄꯨꯈ꯭ꯔꯦ
ꯑꯣꯝ
ꯑꯩ ꯇꯣꯝꯂꯤꯉꯩꯗ ꯂꯧ ꯂꯤꯡꯕ ꯀꯥꯡꯕꯨꯅ ꯄꯣꯊꯥꯕ ꯃꯇꯝꯗ ꯆꯥꯅꯕ ꯍꯥꯏꯅ ꯑꯃꯇꯪ ꯉꯎꯗꯕ
ꯎꯝ
ꯃꯉꯥ ꯃꯔꯤ ꯃꯉꯥ ꯂꯧꯔꯒ ꯆꯠꯄ
ꯎꯝ ꯑꯗꯨꯃꯥꯏꯅ ꯇꯧꯅꯣ ꯍꯥꯏꯌꯣ ꯃꯤ ꯑꯇꯩꯁꯨ ꯆꯥꯅꯤꯡꯉꯥꯏ ꯊꯝꯃꯣ ꯍꯥꯏꯌꯣ
ꯍꯥꯏꯅꯤꯡꯉꯥꯏꯗꯣ꯫
ꯎꯝ꯫
ꯑꯩ ꯃꯄꯥꯟ ꯊꯣꯛꯇꯕ ꯇꯨꯝ ꯂꯩꯕ꯫
ꯑꯗꯣ ꯃꯤ ꯑꯇꯩ ꯅꯣꯏ ꯅꯆꯟꯅꯨꯄꯤꯈꯣꯏ ꯂꯩꯔꯤꯗꯨꯗꯤ꯫
ꯂꯧꯔꯤꯗꯨꯁꯨ ꯀꯅꯥ ꯏꯆꯟꯅꯨꯄꯤ ꯑꯩ ꯈꯣꯏꯅꯤꯅꯦ꯫
ꯑꯁ ꯗꯁꯥꯅꯤ꯫
ꯌꯥꯍꯧ ꯊꯦꯡꯕꯒꯤ ꯃꯍꯩꯅꯤꯅ ꯈꯜꯂꯒꯦ꯫
ꯎꯝ꯫ ꯑꯗꯣ ꯍꯥꯏꯈꯤꯕ ꯋꯥꯗꯤ ꯉꯥꯛꯄꯅꯗꯤ ꯐꯕꯅꯦꯀꯣ꯫
꯫ ꯑꯩꯅ ꯀꯥꯎꯕꯒꯤꯔ ꯉꯥꯛꯇꯕꯒꯤꯔ ꯑꯃꯗꯤ ꯂꯩꯔ‌ꯦ ꯍ‌ꯦ꯫
ꯉ ꯇꯕꯀꯧꯋ‌ꯦ꯫ ꯅꯪ ꯍꯥꯏꯕꯗꯣ ꯅꯤꯡꯁꯤꯡꯗ꯭ꯔꯕꯣ ꯑꯁꯦꯡꯕꯩꯁꯨ꯫ ꯑꯌꯥ
ꯅꯪꯁꯦ ꯑꯩꯉꯣꯟꯗ ꯍꯥꯏꯔꯤꯕ ꯋꯥꯁꯤꯡꯁꯦ ꯀꯩꯝ ꯁꯦꯔꯤꯌꯁ ꯑꯣꯏꯗꯅ ꯅꯪ ꯍꯥꯏꯕ ꯖꯥꯠꯅꯦꯅꯦ
ꯑꯩ ꯀꯃꯥꯏꯅ ꯍꯥꯏꯒꯦ ꯐꯣꯟꯗ ꯍꯥꯏꯕ꯭ꯔꯥ ꯅꯠꯇ꯭ꯔꯒ ꯅꯪ ꯂꯥꯛꯄ ꯃꯇꯝꯇꯗ ꯍꯥꯏꯕ꯭ꯔꯥ
ꯐꯣꯟꯗ ꯍꯥꯏꯔꯤꯗꯨꯗꯤ ꯅꯍꯥꯟ ꯑꯗꯨꯃꯥꯏꯅ ꯍꯥꯏꯔꯤꯗꯨꯗꯤ ꯑꯦ ꯍꯩꯅꯧ ꯆꯥꯕ ꯐꯪꯕꯗꯣ ꯅꯪꯒꯤ ꯃꯄꯥꯟꯗꯒꯤ ꯀꯨꯝꯁꯤꯗꯤ ꯆꯥꯕ ꯐꯪꯉꯦ ꯍꯥꯀꯨꯝꯗꯤ ꯆꯥꯕ ꯐꯪꯗꯦ ꯎ ꯎ ꯈꯣꯠꯇꯦꯅ ꯍꯥꯏꯕ ꯀꯥꯟꯗ ꯅꯪꯅ ꯍꯥꯏꯔꯤꯗꯨꯗꯤ
ꯑꯗꯨꯃꯥꯏꯅ ꯍꯥꯏꯔꯀꯥꯟꯗ ꯅꯪꯅ ꯈꯔ ꯂꯩꯔꯤꯌꯦ ꯑꯗꯨ ꯄꯤꯕꯤꯒꯦꯅ ꯍꯥꯏꯔꯤꯗꯨꯗꯤ
ꯍꯣꯏꯅꯦ ꯅꯤꯡꯁꯤꯡ ꯂꯥꯛꯑꯏꯅꯦ ꯍꯧꯖꯤꯛ ꯍꯧꯛꯇꯤ ꯅꯤꯡꯁꯤꯡꯂꯛꯑꯦ ꯍꯣꯏ ꯑꯩ ꯁꯣꯏꯈ꯭ꯔꯦ ꯁꯣꯏꯈ꯭ꯔꯦ
ꯎꯝ
ꯃꯊꯪꯒꯤ ꯆꯍꯤꯗ ꯑꯣꯏꯅ ꯉꯥꯏꯔꯁꯦ
ꯍꯣꯏ
ꯁꯤꯁꯨ ꯑꯩ ꯑꯃꯨꯛ ꯀꯥꯎꯔꯥꯗꯤ ꯅꯪ ꯑꯃꯨꯛ ꯍꯥꯏꯔꯛꯑꯣ
ꯍꯣꯏ ꯍꯥꯏꯒꯦꯀꯣ
ꯑꯩꯅ ꯀꯥꯎꯒꯦ ꯑꯩꯅ ꯀꯥꯎꯕ ꯅꯠꯇꯦ ꯁꯦꯔꯤꯌꯥꯁ ꯑꯣꯏꯗꯕꯒꯤ ꯒꯤꯅꯦꯁꯨ ꯅꯠꯇꯦ ꯀꯣꯛꯁꯤꯅ ꯁꯤꯅ ꯀꯣꯛꯁꯤꯅꯅꯦ
ꯁꯦꯔꯤꯁ ꯑꯣꯏꯗꯕꯒꯤꯅꯦ
ꯀꯣꯛꯅꯅꯤꯅꯦ ꯀꯣꯛ ꯐꯠꯇꯕꯒꯤꯅꯤꯅꯦ
ꯅꯠꯇꯦ ꯑꯩꯈꯣꯏꯅ ꯍꯥꯏꯗꯤ ꯊꯑꯣꯏꯅ ꯈꯟꯕ ꯄꯣꯠ ꯆꯩꯩ ꯄꯣꯠꯁꯛ ꯅꯠꯇ꯭ꯔꯒ ꯃꯤ ꯍꯥꯏꯇꯥꯔꯦꯅꯦ ꯑꯗꯨ ꯑꯣꯏꯗꯤ ꯍꯥꯏꯈꯤꯕꯗꯣ ꯀꯥꯎꯗꯕꯅꯤ ꯍꯥꯏꯕ
ꯅꯠꯇ꯭ꯔꯅꯦ
ꯑꯩꯁꯦ ꯃꯦꯃꯣꯔꯤ ꯐꯠꯇꯕ ꯒꯤꯅꯦ ꯑꯗꯨꯒꯤ ꯃꯔꯝꯁꯨ ꯑꯣꯏꯔꯦ ꯅꯪꯅ ꯊꯥꯖꯗꯕꯗꯤ ꯈꯪꯗ꯭ꯔꯦ
ꯑꯗꯣ ꯑꯩ ꯍꯥꯏꯒꯦꯕꯀꯣ ꯑꯩꯁꯦ ꯃꯦꯃꯣꯔꯤ ꯑꯩꯁꯦ ꯀꯣꯛ ꯌꯥꯝ ꯐꯠꯇꯕꯅꯦꯕꯀꯣ
ꯎꯝ
ꯑꯒꯟꯕꯗ ꯅꯝꯕꯔꯅꯦꯕꯀꯣ
ꯎꯝ
ꯑꯩꯈꯣꯏ ꯏꯃꯨꯡꯗ ꯃꯤꯁꯤꯡꯗꯁꯨ ꯑꯗꯨꯝ ꯍꯪꯉꯣꯕꯀꯣ
ꯎꯝ
ꯀꯝꯗꯧꯒꯦ ꯍꯥꯏꯕꯗꯣ ꯃꯀꯣꯛ ꯌꯥꯎꯕ꯭ꯔꯥ ꯌꯥꯗꯕ꯭ꯔꯥ ꯍꯥꯏꯗꯣ ꯑꯗ ꯅꯪꯁꯨ ꯇꯥꯔꯝꯒꯗ꯭ꯔꯗꯤ ꯈꯪꯗꯦ ꯑꯁ ꯎ ꯅꯥꯅꯦꯒꯤ ꯀꯣꯛꯇꯤ ꯌꯥꯗꯕꯅꯦ ꯈꯣꯠꯇꯕꯅꯦ ꯌꯥꯝ ꯀꯥꯎꯒꯟꯕꯅꯦ ꯈꯣꯠꯄꯅꯦ ꯑꯗꯨꯃꯥꯏꯅ ꯍꯥꯏꯕ ꯇꯥꯔꯝꯃꯅꯤꯗ ꯇꯥꯔꯝꯃꯅꯤꯀꯣ
ꯎꯝ
ꯇꯥꯗꯔꯤꯕꯣ ꯀꯥꯎꯒꯟꯕꯗ ꯑꯩꯁꯦ ꯑꯩꯈꯣꯏ ꯏꯃꯨꯡꯗ ꯑꯗꯨꯝ ꯃꯤꯡ ꯆꯠꯂꯕꯅꯦꯕ ꯀꯩꯅꯣꯝ ꯍꯥꯏꯕꯗ ꯑꯗꯨꯝ ꯀꯥꯎꯕꯅꯦꯕꯀꯣ ꯑꯗꯨꯗꯣ ꯑꯩꯅ ꯊꯧꯁꯥꯗꯕꯩꯅꯦꯕ ꯈꯪꯕ꯭ꯔꯥ ꯂꯨꯅ ꯈꯟꯗꯕ ꯑꯗꯨꯒꯤ ꯑꯗꯨꯒꯤꯅꯦꯕꯀꯣ ꯑꯩꯗꯣ ꯍꯣꯏ ꯀꯣꯛ ꯌꯥꯗꯕꯩꯁꯨꯅꯦ ꯑꯗꯨ ꯀꯥꯎꯕ ꯀꯥꯎꯕꯗꯣ ꯑꯗꯨꯕꯨ ꯑꯦꯛꯖꯥꯝꯄꯜ ꯑꯃ ꯄꯤꯒꯦꯕꯀꯣ ꯁꯤ ꯃꯇꯥꯡꯁꯦ
ꯍꯣꯏ
ꯅꯪꯅ ꯃꯁꯂꯥ ꯑꯃ ꯍꯪꯉꯦꯗꯅ
ꯍꫭꯏ
ꯇ꯭ꯔꯥꯛ ꯑꯃ ꯄꯥꯝꯃꯦ ꯀꯣꯛꯇ ꯍꯥꯞꯄꯒꯤꯗꯣꯅ ꯍꯪꯉꯦꯗꯅ
ꯎꯝ
ꯑꯗꯨꯗꯣ ꯍꯥꯏꯗꯤ ꯑꯗꯨꯒꯨꯝꯕ ꯋꯥꯗꯣ ꯍꯥꯏꯗꯤ ꯑꯩꯈꯣꯏ ꯏꯃꯨꯡꯗ ꯍꯥꯏꯕ ꯑꯣꯏꯔꯝꯃꯒꯗꯤ ꯃꯤ ꯑꯇꯩ ꯑꯇꯩꯩꯅ ꯍꯥꯏꯕ ꯑꯣꯏꯔꯝꯃꯒꯗꯤ ꯀꯥꯎꯔꯝꯕ ꯌꯥꯏꯑꯕꯀꯣ ꯅꯤꯡꯁꯤꯡꯗꯕꯁꯨ ꯌꯥꯏꯕ ꯍꯪꯅꯤꯡꯉꯥꯏꯗꯣ ꯑꯗꯣ ꯀꯥꯎꯗꯕꯗꯣ ꯀꯔꯤꯒꯤꯔꯥ ꯃꯔꯨ ꯑꯣꯏꯅ ꯂꯧꯕ ꯀꯣꯛ ꯐꯠꯇ꯭ꯔꯁꯨ ꯍꯥꯏꯗꯤ ꯑꯩꯈꯣꯏꯅ ꯊꯑꯣꯏꯅ ꯇꯥꯝ ꯀꯩ ꯍꯥꯏꯅꯤ ꯑ ꯃꯔꯨ ꯑꯣꯏꯌꯦꯅ ꯈꯜꯂꯒ ꯅꯠꯇ꯭ꯔꯒꯅ ꯎ ꯑ ꯃꯔꯨꯑꯣꯌꯦ ꯑꯩꯈꯣꯏꯅ ꯊꯑꯣꯏꯅ ꯈꯟꯍꯟꯕ ꯅꯠꯇꯦꯕꯀꯣ ꯑꯁꯤꯁꯦ ꯈꯪꯕ꯭ꯔꯥ ꯑꯩꯈꯣꯏ ꯃꯁꯥ ꯃꯊꯟꯗ ꯑꯩꯈꯣꯏ ꯃꯅꯨꯡꯗꯒꯤ ꯊꯣꯔꯛꯄ ꯄꯣꯠꯅꯦꯕ ꯁꯤꯁꯦ
ꯎꯝ
ꯎ ꯑꯗꯨꯅꯦ ꯑꯗꯨꯅ ꯀꯣꯛ ꯐꯠꯇꯕꯒꯤ ꯈꯇꯪꯁꯨ ꯇꯥꯏꯅꯕ ꯌꯥꯗꯦ ꯊꯧꯁꯥꯗꯕꯒꯤꯅꯦ ꯃꯔꯨ ꯑꯣꯏꯅ ꯂꯧꯗꯕꯒꯤꯅꯦ ꯍꯥꯏꯅꯤꯡꯕ ꯑꯩꯁꯦ ꯑꯁ ꯋꯥꯁꯦ ꯀꯩꯅꯣ ꯍꯥꯏꯕꯁꯤꯡ ꯌꯧꯕꯁꯨ ꯍꯩ ꯍꯩꯇꯦ ꯍꯥꯏꯕ ꯑꯁ ꯇꯜꯂꯦ ꯌꯥꯝꯅ
ꯑꯩ ꯆꯨꯝ ꯅꯠꯇꯦ ꯅꯪꯉꯣꯟꯗ ꯅꯔꯄ ꯅꯠꯇꯦꯗ ꯑꯩꯅ ꯅꯪꯅ ꯍꯥꯏꯕꯗ ꯆꯨꯝꯍꯟꯕ ꯑꯩ ꯋꯥ ꯉꯥꯡꯅꯤꯡꯉꯥꯏ ꯂꯩꯇꯕꯒꯤ ꯅꯣꯛꯄꯅꯤꯗ
ꯎꯝ
ꯅꯪꯅ ꯉꯥꯡꯕꯗꯣ ꯑꯆꯨꯝꯕꯅꯦ
ꯎꯝ
ꯋꯥꯁꯦ ꯆꯨꯝꯃ ꯉꯥꯡꯉꯗꯤ ꯂꯥꯟꯖꯕ ꯍꯥꯏꯁꯤꯔꯥ
ꯎꯝ
ꯆꯨꯝ ꯆꯨꯝꯗꯕ ꯑꯩꯗꯤ ꯋꯥ ꯉꯥꯡꯅꯤꯉꯥꯏ ꯂꯩꯇꯕꯗꯣ
ꯎꯝ
ꯎꯝ ꯑꯁ ꯑꯗꯣ ꯍꯥꯏꯔꯒ ꯉꯔꯥꯡ ꯅꯨꯡꯗꯥꯡꯗ
ꯎꯝ
ꯑꯩꯐꯥꯎ ꯒ꯭ꯌꯥꯟ ꯇꯥꯗꯕꯅꯦꯕ
ꯑꯥ
ꯇꯦꯕꯜꯗ ꯐꯝꯃꯦ ꯐꯝꯃꯒ ꯉꯁꯤꯒꯤꯗꯃꯛꯇ ꯁꯦꯝ ꯁꯥꯗꯅ ꯐꯝꯃꯤꯅꯦꯕ
ꯎꯝ
ꯐꯝꯃꯤꯉꯩꯗ ꯃꯁꯥꯂꯥꯗꯣ ꯆꯥꯕꯅꯦꯕ
ꯎꯝ
ꯆꯥꯔꯒ ꯑꯩꯅ ꯑ ꯇꯦꯕꯜ ꯑꯃ ꯃꯐꯝ ꯑꯃꯗ ꯊꯝꯕꯁꯨ ꯐꯖꯅ ꯅꯤꯡꯁꯤꯡꯉꯦꯕ
ꯎꯝ
ꯑꯗꯨꯒ ꯑꯩꯅ ꯃꯄꯥꯟ ꯊꯣꯛꯀꯦꯅ ꯊꯣꯛꯄ ꯃꯇꯝꯗ
ꯎꯝ
ꯃꯁꯥꯂꯥꯗꯣ ꯃꯄꯥꯟꯗ ꯂꯩꯔꯝꯕ ꯋꯥꯅꯤꯗ
ꯀꯃꯥꯏꯅ
ꯁꯤꯗꯅꯦ ꯑꯩꯁꯨ ꯉꯛꯄꯁꯦ
ꯑꯥꯏ ꯑꯁꯦꯡꯕꯔꯣ
ꯍꯣꯏ
ꯑꯁꯦꯡꯕꯃꯛ
ꯑꯩꯁꯦ ꯑꯁ ꯑꯁ ꯃꯄ ꯃꯄꯥꯟꯗ ꯌꯦꯟ ꯃꯄꯥꯟ ꯊꯣꯛꯀꯦ ꯍꯥꯏꯅ ꯊꯣꯔꯛꯄꯅꯦꯕ
ꯎꯝ
ꯊꯣꯛꯂꯛꯄ ꯃꯇꯝꯗ ꯑꯩꯈꯣꯏꯒꯤ ꯑ ꯚꯦꯔꯦꯟꯗꯥ ꯃꯐꯝꯗ ꯍꯥꯐ ꯋꯥꯜꯗ ꯇꯧꯔꯒ ꯊꯝꯃꯤꯗꯅ
ꯎꯝ
ꯑꯗꯨꯗ ꯊꯝ ꯂꯩꯔꯝꯕ ꯑꯩ ꯑꯩꯁꯨ
ꯑꯣ ꯑꯥ
ꯑꯩꯩꯅ ꯃꯁꯂꯥ ꯄꯦꯛꯀꯦꯠꯁꯦ ꯄꯨꯊꯣꯛꯄꯁꯨ ꯅꯤꯡꯁꯤꯡꯗꯦ ꯃꯄꯥꯟ ꯊꯣꯛꯄꯁꯨ ꯅꯤꯡꯁꯤꯡꯗꯕ ꯑꯩꯁꯦ ꯑꯗꯨ ꯃꯊꯛꯗꯀꯣ
ꯍꯥꯥ
ꯃꯄꯥꯟ ꯊꯣꯛꯄꯁꯨ ꯅꯤꯡꯁꯤꯡꯗꯦꯕ ꯑꯩ ꯑꯗꯣꯝꯗ ꯍꯦꯛ ꯆꯪꯉꯒ ꯐꯝꯕꯗꯒꯤ ꯃꯄꯥꯟ ꯁꯨꯡꯊꯣꯛ ꯊꯣꯛꯇ꯭ꯔꯤꯕꯅꯤ ꯁꯤꯅꯦꯕ ꯑꯩꯒꯤ ꯀꯣꯛꯁꯦ
ꯎꯝ
ꯑꯩ ꯋꯥꯀꯁꯦ ꯀꯃꯥꯏꯅ ꯁꯤ ꯄꯣꯠꯁꯤ ꯃꯄꯥꯟꯗ ꯊꯝ ꯑꯣꯏꯔꯝꯕꯅꯣ
ꯎꯝ
ꯟ ꯑꯃꯔꯛꯇꯤ ꯃꯄꯥꯟ ꯊꯣꯛꯄ ꯑꯃꯗꯗꯤꯤ ꯅꯤꯡꯁꯤꯡꯉꯦꯕ
ꯎꯝ
ꯑꯗꯨꯕꯨ ꯃꯁꯥꯂꯥꯗꯣ ꯄꯥꯏꯔꯒ ꯊꯣꯛꯄꯗꯤ ꯅꯤꯡꯁꯤꯡꯗꯕ
ꯎꯝ
ꯑꯁꯤꯗꯁꯨ ꯀꯣꯡ ꯉꯥꯎꯔꯤꯅꯤ ꯀꯃꯥꯏꯅ ꯃꯁꯥꯂꯥꯗꯨ ꯃꯄꯥꯟ ꯂꯩꯔꯝꯕꯅꯣ